ꯑꯥ ꯍꯜꯂꯣ ꯑꯥꯎ ꯇꯥꯏꯌꯦ ꯅꯨꯡꯗꯤ ꯇꯥꯕ꯭ꯔꯣ
ꯎ ꯐꯖꯠꯅ ꯇꯥꯏꯌꯦ
ꯐꯠꯖꯅ ꯇꯥꯕ꯭ꯔꯣ
ꯑ ꯑꯗꯥꯏꯅꯥ ꯇꯥꯏꯅꯦ ꯅꯪꯒꯤ ꯈꯣꯟꯖꯦꯜꯁꯤ ꯌꯥꯝ ꯅꯨꯡꯁꯤꯅꯦ ꯑꯁ ꯊꯃꯣꯏ ꯊꯃꯣꯏ ꯄꯥꯜꯂꯦꯅꯦ ꯅꯪꯒꯤ ꯈꯣꯟꯖꯦꯜ ꯇꯥꯕ ꯃꯇꯝꯗ ꯊꯃꯣꯏ ꯁꯣꯛꯑꯦꯕ ꯑꯥ ꯇꯥꯕ ꯅꯨꯡꯉꯥꯏ ꯃꯟꯕꯒꯤ ꯄꯤ ꯇꯥꯕ ꯍꯧꯔꯦꯅꯦ
ꯑ
ꯅꯪꯒꯤ ꯈꯣꯟꯖꯦꯜ ꯍꯦꯛ ꯇꯥꯕ ꯃꯇꯝꯗ ꯊꯝꯃꯣꯏ ꯁꫭꯛꯑꯦꯕ
ꯑꯣ ꯑꯣ ꯑꯗꯨꯗꯤ ꯀꯃꯥꯏꯅ ꯇꯧꯅꯤ ꯑꯁ ꯆꯥꯛ ꯊꯣꯡꯒꯦꯅ ꯇꯧꯕ
ꯊꯣꯡꯗ꯭ꯔꯤ ꯊꯣꯡꯗ꯭ꯔꯤꯕ꯭ꯔꯣ
ꯎꯝ ꯊꯣꯡꯗ꯭ꯔꯤꯌꯦ
ꯑꯩꯁ
ꯌꯥꯝ ꯉꯜꯂꯤꯅꯦ ꯑꯗꯨꯗꯤ
ꯍꯣꯏ ꯏ ꯉꯂꯦ ꯍꯥꯏ ꯇꯥꯔꯦ ꯉꯁꯤꯗꯤ ꯁꯟꯗꯦ ꯑꯣꯏꯕꯒꯤꯀꯣ
ꯎꯝ ꯑꯩꯈꯣꯏ ꯄꯥꯈꯪ ꯈꯣꯏ ꯐꯥꯎꯁꯨ ꯊꯣꯡꯉꯒ ꯆꯥꯊꯣꯛꯂꯒ ꯂꯣꯏꯅꯃꯛ ꯆꯥꯊꯣꯛꯔꯒ ꯀꯣꯛ ꯀꯔꯤ ꯀꯔꯥꯒꯨꯝꯕ ꯊꯦꯡꯡꯂꯒ ꯑꯗꯨꯝ ꯍꯨꯖꯤꯛꯗꯤ ꯊꯝꯂꯒ ꯂꯩꯕꯅꯤꯅꯦ
ꯑꯃꯨꯛꯀ ꯂꯥꯟꯒꯦꯅ ꯍꯥꯏꯅ ꯇꯧꯔꯕꯣ
ꯑꯥ ꯑꯃꯨꯛꯀ ꯂꯥꯡꯒꯦꯟ ꯇꯧꯋꯤꯅꯦ ꯅꯣꯏꯗ ꯑꯍꯥꯎ ꯅꯣꯏꯗ ꯑꯍꯥꯎꯕ ꯊꯣꯡꯅꯗꯤ ꯆꯥꯕ ꯂꯥꯛꯀꯦꯗꯨꯅꯤ
ꯎꯝ ꯂꯥꯛꯑꯣ ꯀꯥꯏꯗ ꯂꯩꯕ꯭ꯔꯣ
ꯑꯅꯤ ꯑꯅꯤꯔꯛ ꯆꯥꯒꯦ
ꯌꯥꯏꯌꯦꯅꯦ
ꯀꯔꯤ ꯃꯊꯦꯟ ꯊꯣꯡꯒꯦ ꯇꯧꯕ꯭ꯔꯣ
ꯑꯁ ꯉꯁꯤꯗꯤ ꯀꯥꯡꯁꯣꯏ ꯊꯣꯡꯉꯅꯤ
ꯀꯥꯡꯁꯣꯏꯒ ꯀꯔꯤ ꯀꯔꯤ ꯍꯥꯞꯀꯅꯤ ꯀꯥꯡꯁꯣꯏꯗ
ꯉꯥ ꯃꯆꯥꯗꯣ ꯑꯀꯪꯕꯗꯣ ꯑꯗꯨꯒ ꯊꯣꯡꯒꯦ ꯍꯧꯕ꯭ꯔꯥ ꯍꯧꯗꯕ꯭ꯔꯥ ꯆꯥꯕ ꯂꯥꯛꯑꯣꯀꯣ
ꯑꯥ ꯑꯁ ꯑꯗꯨꯗꯤ ꯍꯧꯔꯅꯤꯅꯦ ꯑꯗꯨꯗꯤ
ꯎꯝ ꯍꯧꯗꯤ ꯍꯣꯏ ꯍꯎꯕꯨꯗꯤ ꯍꯧꯕꯅꯦ
ꯆꯥꯛꯗꯤ ꯆꯥꯛꯗꯤ ꯊꯣꯡꯕ ꯍꯩꯌꯦꯀꯣ
ꯑꯁ ꯐꯖꯅ ꯍꯩꯏꯕꯖꯥꯠꯅꯤ
ꯀꯅꯥꯒꯨꯝꯕꯤꯗꯤ ꯅꯨꯄꯤ ꯅꯨꯄꯤ ꯑꯣꯏꯔꯁꯨ ꯆꯥꯛ ꯊꯣꯡꯕ ꯍꯩꯇꯕ ꯂꯩꯌꯦꯕ
ꯑꯣ ꯑꯣ ꯑꯁ ꯑꯗꯨꯒꯨꯝꯕ ꯃꯤ ꯅꯠꯇꯦꯗ ꯆꯪ ꯏꯟꯁꯡꯒꯁꯦ ꯊꯣꯡꯕꯁꯦ ꯌꯥꯝ ꯍꯥꯏꯕꯖꯥꯅꯦ
ꯆꯥꯛ ꯆꯥꯛ ꯊꯣꯡꯕ ꯈꯨꯠ ꯊꯨꯝꯕꯤ ꯑꯣꯏꯕ꯭ꯔꯣ
ꯑꯣꯏꯅꯦ
ꯆꯥꯛ ꯏꯟꯁꯥꯡꯗꯤ ꯊꯣꯡꯕ ꯍꯩꯕ ꯑꯗꯨꯒꯤ ꯆꯥꯛ ꯏꯟꯁꯥꯡꯗꯣ ꯆꯥꯕ ꯌꯥꯗꯕ ꯌꯥ ꯌꯥ ꯌꯥꯗ꯭ꯔꯗꯤ ꯆꯥꯕ ꯌꯥꯔꯣꯏꯕ
ꯑꯁ ꯊꯥꯎꯔꯗꯤ ꯀꯔꯤ ꯆꯥꯕ ꯌꯥꯗꯣꯏꯅꯣ ꯆꯥꯕ ꯌꯥꯕꯅꯤꯅꯦ ꯆꯥꯕ ꯌꯥꯗ꯭ꯔꯗꯤ ꯀꯅꯥꯅ ꯆꯥꯕ ꯌꯥꯗꯕ ꯆꯥꯛ ꯀꯟꯅꯅ ꯊꯣꯡꯕ ꯂꯩꯒꯦ
ꯑꯗꯨꯀꯣ ꯍꯥꯎꯗꯕ ꯂꯩꯕꯀꯣ ꯊꯣꯡꯔꯁꯨꯀꯣ
ꯎꯝ ꯑꯁ ꯍꯧꯕꯗꯤ ꯈꯪꯗꯦ ꯑꯗꯨꯗꯤ
ꯍꯥꯎꯇꯔ ꯍꯥꯎꯇꯔꯥꯗꯤ ꯌꯦꯟꯁꯥꯡ ꯍꯥꯎꯇꯔꯗꯤ ꯀꯩꯅꯣꯒꯤ ꯆꯥꯛꯇꯣ ꯆꯥꯅꯤꯡꯉꯥꯏ ꯂꯨꯋꯦꯕ
ꯎꯝ ꯎꯝ
ꯑꯦꯟꯁꯥꯡ ꯊꯣꯡꯕ ꯑꯦꯟꯁꯥꯡꯒꯨꯝꯕ ꯊꯣꯡꯕ ꯍꯧꯕ ꯑꯩꯗꯤꯀꯣ
ꯑꯥꯎ
ꯁꯥꯒꯨꯝꯕ ꯁꯥꯒꯨꯝꯕ ꯁꯥ ꯅꯠꯇ꯭ꯔꯁꯨ ꯉꯥ ꯅꯠꯇ꯭ꯔꯁꯨ ꯑꯗꯨꯝꯝ ꯑꯆꯝꯕ ꯆꯝꯊꯣꯡꯒꯨꯝꯕ ꯊꯣꯡꯉꯁꯨ ꯌꯥꯝ ꯍꯥꯎꯋꯦ ꯍꯩꯅꯦ ꯑꯩꯒꯤ ꯈꯨꯠꯇꯣ
ꯑꯁ ꯗꯤ ꯅꯪꯕꯨ ꯍꯥꯏꯌꯔ ꯇꯧꯗ꯭ꯔꯗꯤ ꯌꯥꯔꯔꯣꯏ
ꯃꯤ ꯑꯇꯣꯞꯄꯅ ꯑꯁ ꯇꯥꯃꯣ ꯅꯪꯒꯤ ꯊꯣꯡꯕꯁꯦ ꯌꯥꯝ ꯍꯥꯎꯋꯦ ꯀꯃꯥꯏꯅ ꯊꯣꯡꯕ꯭ꯔ ꯈꯪꯗ꯭ꯔꯦ ꯅꯪꯅ ꯅꯪꯅ ꯊꯨꯝ ꯍꯥꯞꯄ ꯃꯇꯝꯁꯨ ꯑꯩꯅ ꯊꯨꯝ ꯍꯥꯞꯄꯦ ꯃꯔꯣꯛ ꯍꯥꯞꯄꯦ ꯏꯁꯤꯡ ꯍꯥꯞꯄꯦ ꯑꯦꯟꯁꯥꯡ ꯅꯥꯄꯤ ꯍꯥꯞꯄꯦ ꯑꯗꯨꯝ ꯊꯣꯡꯕꯅꯦ ꯑꯗꯨꯗ ꯃꯍꯥꯎ ꯅꯪꯒꯤꯁꯦ ꯑꯗꯨ ꯊꯣꯡꯉꯥꯁꯨ ꯅꯪꯒꯤ ꯃꯍꯥꯎꯁꯨ ꯇꯣꯡꯉꯥꯜꯂꯤꯅꯤ ꯑꯁ ꯅꯪꯉꯤꯁꯦ ꯀꯩꯅꯣ ꯇꯧꯕꯤꯀꯣ
ꯎꯝ ꯃꯦꯖꯤꯛ ꯑꯃ ꯂꯩꯕ ꯃꯥꯜꯂꯦ ꯑꯗꯨꯗꯤ ꯅꯪꯒꯤ ꯈꯨꯠꯇꯨ ꯀꯣ
ꯎꯝ ꯏꯁꯣꯔꯅ ꯅꯪꯒꯤꯁꯦ ꯆꯥꯛ ꯊꯣꯡꯅꯤꯉꯥꯏ ꯅꯪꯒꯤ ꯈꯨꯠꯇ ꯊꯣꯡꯕ ꯈꯣꯏꯗꯣ ꯀꯩꯅꯣꯒꯤ ꯈꯨꯠ ꯊꯨꯝꯕ ꯀꯅꯥꯒꯨꯝꯕ ꯀꯅꯥꯒꯨꯝꯕ ꯀꯅꯥꯒꯨꯝꯕꯤ ꯆꯥꯕꯅ ꯈꯨꯠ ꯊꯨꯝꯕꯅ ꯍꯥꯏꯁꯅꯨꯅ ꯄꯤꯕ ꯃꯥꯜꯂꯦꯅ ꯑꯩꯉꯣꯟꯗ ꯍꯥꯏꯔꯛꯄꯀꯣ
ꯑꯣ ꯑꯣ ꯑꯁ ꯑꯗꯨꯗꯤ ꯌꯥꯝ ꯅꯨꯡꯉꯥꯏꯌꯦ ꯌꯥꯝ ꯅꯨꯡꯉꯥꯏꯕ ꯄꯥꯇꯅꯦ ꯑꯗꯨꯗꯤꯀꯣ ꯎꯝ ꯑꯗꯨꯒꯨꯝꯕ ꯃꯤ ꯄꯥꯛ ꯂꯩꯇꯕꯅꯦꯕ ꯁꯤ
ꯅꯪꯅ ꯍꯦꯛ ꯆꯥꯊꯣꯛꯂꯒ ꯂꯩꯕ ꯃꯇꯝꯗ ꯑꯩꯅ ꯈꯤꯇꯪ ꯁꯧꯔꯒ ꯑꯁ ꯁꯤ ꯏꯟꯁꯥꯡꯗꯤ ꯍꯧꯔꯅꯤꯅ ꯀꯣ ꯆꯥꯃꯨꯁ ꯀꯔꯤ ꯀꯔꯥꯅꯗ ꯗꯨꯝ ꯑꯝꯍ ꯀꯣꯠꯂꯗꯤ ꯗꯨꯝ ꯃꯍꯥꯎꯁꯥ ꯃꯨꯛꯀ ꯍꯧꯔꯛꯀꯅꯤ꯫
ꯑꯁ ꯑꯗꯨꯗꯤ ꯃꯦꯖꯤꯛ ꯑꯃꯅꯤꯅꯍꯦ ꯅꯪꯗꯤ
ꯎꯝ__
ꯑꯗꯨꯒꯨꯝꯕ ꯄꯋꯥꯔ ꯂꯩꯅꯤꯡꯉꯦ ꯑꯩꯈꯣꯏꯁꯨ
ꯑꯥ__
ꯑꯍ-ꯍ-ꯍ-ꯍ__
ꯃꯥꯏ ꯊꯧꯅꯒ ꯑꯗꯨ ꯃꯥꯏ ꯊꯧꯅꯒ ꯑꯗꯨ ꯑꯗꯨꯝ ꯃꯤ ꯑꯗꯨꯝ ꯆꯥꯟꯅꯔꯦ ꯆꯥꯕꯈꯣꯏꯅ ꯑꯁ ꯅꯪꯒꯤ ꯈꯨꯊꯣꯡꯗꯤ ꯌꯥꯝ ꯐꯖꯩꯀꯣ ꯇꯥꯛꯅꯤꯡꯉꯤꯅꯦ ꯍꯥꯏꯕ ꯑꯦ ꯇꯥꯛꯅꯤꯡꯉꯥꯏ ꯂꯩ__ ꯏꯆꯝ ꯆꯝꯕꯅꯤ ꯏꯁꯤꯡ ꯍꯥꯞꯄꯦ ꯃꯔꯣꯛ ꯍꯥꯞꯄꯦ ꯊꯨꯝ ꯍꯥꯞꯄꯦ ꯑꯦꯟꯁꯥꯡ ꯅꯥ ꯄꯦ ꯍꯥꯞꯄꯦ ꯑꯃ ꯊꯧꯔꯦ ꯑꯗꯨꯒ ꯃꯨꯨꯔꯗꯤ ꯑꯗꯨꯝ
ꯗ ꯑꯗꯨ ꯇꯧꯔꯗꯤ ꯂꯣꯏꯔꯦꯕꯀꯣ꯫
ꯑꯥ ꯂꯣꯏꯔꯦ ꯑꯗꯨꯝ ꯑꯗꯨꯝ ꯊꯣꯡꯁꯨ ꯑꯗꯨꯝ ꯍꯥꯎꯋꯤ ꯍꯥꯏꯌꯦꯅꯤ
ꯑꯣ ꯑꯁ ꯅꯨꯡꯉꯥꯏꯕ ꯄꯥꯎꯅꯦ ꯑꯗꯨꯗꯤ
ꯎꯝ ꯑꯍ ꯅꯪꯗꯤ__ ꯅꯪꯗꯤ ꯀꯩꯅꯣꯒꯤ ꯀꯅꯥ ꯀꯅꯥ ꯂꯩꯕ꯭ꯔꯣ ꯅꯊꯟꯇꯔꯣ ꯃꯤ ꯌꯥꯝ ꯂꯩꯕ꯭ꯔꯣ
ꯃꯤ ꯌꯥꯝ ꯂꯩꯇꯦꯗ ꯍꯧꯖꯤꯛꯇꯤ ꯑꯩ ꯏꯊꯟꯗ ꯂꯩꯗ꯫
ꯎ ꯑꯁ ꯏꯊꯟꯗ ꯂꯩꯒꯅꯨ ꯄꯥꯈꯪꯈꯣꯏ ꯂꯥꯔꯒ ꯀꯩꯅꯣꯒꯤ ꯄ ꯄꯨꯔꯕꯁꯈꯅꯤ ꯀꯣ
ꯑꯁ ꯉꯝꯃꯔꯣꯏ ꯃꯈꯣꯏꯗꯣ꯫
ꯎꯝ ꯅꯪ ꯍꯨꯝꯐꯨ ꯍꯩꯕ꯭ꯔꯥꯅꯦ
ꯑꯩꯗꯣ ꯇꯦꯛ ꯑꯣꯟꯗꯣ ꯇꯝꯃꯦꯕ
ꯎꯝ
ꯇꯦꯛꯒꯟꯗꯣꯒꯨꯝꯕ ꯀꯔꯥꯇꯦꯛꯒꯨꯝꯕꯒꯣ ꯇꯝꯕ ꯃꯤꯅꯦ ꯑꯩꯁꯦ ꯑꯍ-ꯍ-ꯑꯍ-ꯍ-ꯍ꯫
ꯑꯗꯨꯗꯤ ꯂꯥꯛꯔꯗꯤ ꯃꯤ ꯑꯅꯤ ꯑꯍꯨꯝꯗꯤ ꯐꯨꯊꯛꯀꯅꯤꯅ ꯑꯗꯨꯗꯤ
ꯎꯝ__ ꯑꯩꯗꯤ ꯌꯥꯝ ꯐꯨꯒꯟꯕꯅꯦ꯫
ꯑꯥ ꯃꯗꯨꯗꯤ ꯃꯤ ꯂꯥꯛꯄ ꯉꯝꯂꯔꯣꯏꯅꯦ ꯑꯗꯨꯗꯤ꯫
ꯉꯝꯃꯔꯣꯏꯕ ꯑꯗꯨꯒꯤ ꯀꯤꯗꯦꯕ ꯅꯣꯅꯤ ꯀꯩ ꯂꯩꯕ꯭ꯔꯣ ꯀꯗꯥꯏꯗ ꯂꯩꯕ꯭ꯔꯣ ꯍꯧꯖꯤꯛ ꯍꯧꯖꯤꯛ ꯍꯧꯖꯤꯛꯀꯣ꯫
ꯑꯩ ꯍꯧꯖꯤꯛ ꯍꯧꯖꯤꯛ ꯇꯝꯄꯥꯛꯇ ꯂꯩꯔꯤ
ꯍꯥꯥ__
ꯇꯄꯥꯇ
ꯑꯁ__
ꯁꯤꯇꯤꯗ ꯀꯣ
ꯍꯥꯥ
ꯁꯤꯇꯤꯗ ꯂꯩꯌꯦ ꯁꯤꯇꯤ
ꯀꯗꯥꯥꯏꯗ ꯍꯥꯏꯕ꯫
ꯁꯤꯇꯤ ꯁꯤꯇꯤ ꯇꯝꯄꯥꯛꯅ ꯁꯤ ꯗꯤꯗ ꯂꯦ ꯅꯪꯁꯨ ꯑꯗꯨꯗ ꯂꯩꯕ꯭ꯔꯣ꯫ ꯈꯨꯟꯗꯔꯥ꯫ ꯈꯨꯟꯗ ꯂꯩꯕ꯭ꯔꯥ ꯑꯗꯨꯒ ꯁꯤꯗ ꯂꯩꯕ꯭ꯔꯥ ꯇꯝꯄꯥꯛꯇ
ꯑꯩꯗꯤ ꯑꯁꯤ ꯇꯥꯎꯅ ꯂꯩꯌꯦ꯫
ꯑꯠꯆꯥ ꯑ ꯑ ꯑ ꯑꯗꯨꯗꯤ ꯐꯩꯅꯦ ꯑꯗꯨꯗꯤ
ꯎꯝ__
ꯀꯔꯤ ꯊꯕꯛ ꯇꯧꯕ꯭ꯔꯣ ꯁ꯭ꯀꯨꯜ ꯀꯥꯕ꯭ꯔꯥ
ꯁ꯭ꯀꯨꯜ ꯀꯑꯌꯦ ꯍꯣꯏ꯫
ꯑꯣ ꯑ ꯑꯣ ꯀ꯭ꯂ꯭ꯂꯥꯁ ꯀꯌꯥ ꯁꯨꯔꯦ꯫
ꯑꯩꯗꯣ ꯀꯣꯂꯦꯖꯅꯦꯕ꯫
ꯑꯣ ꯀꯂꯦꯖ ꯑꯩꯗꯤꯑꯩꯗꯤꯑꯩꯗꯤ__ ꯀ꯭ꯂꯥꯁ ꯐꯥꯏꯚ ꯁꯥꯏꯟꯁ ꯂꯧꯕ꯭ꯔꯥꯅ ꯈꯟꯕꯒꯣ꯫ ꯑꯩꯅ ꯎꯝ ꯑꯩꯅꯀꯣ__
ꯎꯝ__
ꯑꯩꯅ ꯀ꯭ꯂꯥꯁ ꯅꯥꯏꯟ ꯀꯩꯅꯣꯒꯤ ꯁꯥꯏꯟꯁ ꯂꯧꯥꯎꯋꯦꯕ꯫
ꯑꯣ꯫
ꯀꯣꯂꯦꯖ ꯀꯥꯞꯄ ꯈꯣꯏꯗꯤ ꯅꯨꯡꯉꯥꯏꯔꯝꯒꯅꯤꯅꯦ ꯁ꯭ꯀꯨꯜ ꯀꯥꯞꯄ ꯈꯣꯏꯗꯤ ꯀꯟꯅ ꯍꯣꯠꯅꯔꯣ ꯃꯤ ꯑꯣꯏꯅꯤꯉꯥꯏ꯫
ꯅꯨꯡꯉꯥꯏꯌꯦ ꯑꯗꯨ ꯀꯣꯂꯦꯖꯇꯤ ꯂꯣꯏꯔꯦ ꯍꯧꯖꯤꯛ ꯀꯣꯆꯤꯡ ꯑꯃ ꯌꯧꯋꯦ ꯑꯩꯗꯣ꯫
ꯑꯆꯥ ꯑꯆꯥ꯫ ꯑꯗꯨꯗꯤ ꯑꯣꯐꯤꯁꯥꯔ ꯑꯆꯧꯕ ꯊꯣꯛꯄꯅꯤꯅꯦ ꯀꯣꯆꯤꯡ ꯂꯧꯔꯒ ꯏꯗꯝ ꯊꯥꯔꯗꯤ꯫
ꯑꯁ ꯈꯪꯗꯦꯗ ꯑꯣꯏꯒꯦꯅꯗꯤ ꯈꯟꯕ ꯑꯗꯣ__
ꯎꯝ__
ꯑꯣꯏꯕ ꯉꯝꯗꯕ__
ꯅꯌꯕꯥꯅ ꯕꯔ ꯄꯤꯒꯅꯤ ꯏꯆꯥ ꯏꯆꯟꯅꯨꯄꯤ꯫ ꯍꯧꯖꯤꯛ ꯀꯣꯂꯦꯖ ꯂꯣꯏꯔꯒ ꯀꯣꯆꯤꯡ ꯂꯧꯕꯁꯦ__ ꯃꯥꯅ ꯑꯦꯖꯝ ꯏꯒꯗꯕ ꯂꯣꯏꯅꯃꯛ ꯃꯥꯏ ꯄꯥꯛꯄ ꯑꯣꯏꯁꯅꯨꯅꯀꯣ꯫ ꯕꯣꯔ ꯄꯤꯕꯤꯒꯅꯤꯕ꯫
ꯑꯣ ꯑꯁ ꯅꯨꯡꯉꯥꯏꯌꯦ꯫
ꯗꯤ ꯅꯪꯅ ꯍꯦꯛ ꯀꯣꯆꯤꯡ ꯍꯦꯛ ꯂꯣꯏꯔꯒ ꯑꯦꯅꯤ ꯑꯦꯛꯖꯥꯝ ꯑꯦꯛꯖꯥꯝ ꯂꯩꯕ ꯃꯈꯣꯏ__ ꯅꯪꯅ ꯀꯩꯅꯣꯒꯤ ꯑꯄꯤꯌꯥꯔ ꯇꯧꯔ ꯀꯩꯅꯣꯒꯤ ꯊꯥꯕ ꯃꯇꯝꯗ꯫ ꯏꯁꯣꯔꯗ ꯆꯟꯗꯤꯁꯅꯨ ꯏꯅꯥꯎ ꯅꯨ꯫ ꯄꯤꯁꯦ ꯄꯥꯗꯕ ꯈꯣꯏꯁꯨ ꯂꯣꯏꯅꯃꯛ ꯃꯀꯣꯛꯇꯨ ꯆꯪꯍꯜꯂꯣ ꯄꯥꯕ ꯈꯣꯏꯁꯨ ꯆꯪꯍꯜꯂꯣꯅꯀꯣ꯫
ꯑꯥ ꯑꯥ꯫
ꯍꯑ ꯍ ꯍ__
ꯑꯁ ꯅꯪꯁꯦ ꯌꯥꯝ ꯅꯨꯡꯉꯥꯏꯌꯦ꯫
ꯑꯗꯨꯝ ꯑꯗꯨꯃꯥꯏꯅ ꯄꯤꯔꯗꯤ ꯀꯩꯅꯣꯒꯤ ꯍꯦꯛ ꯑꯦꯛꯖꯥꯝ ꯆꯪꯕ ꯃꯇꯝꯗ__ ꯈꯪꯗꯕ ꯈꯣꯏꯁꯨ ꯈꯪ ꯈꯪꯂꯛꯀꯅꯤ ꯈꯪꯕ ꯃꯈꯈꯣꯏꯁꯨ ꯍꯦꯟꯅ ꯍꯦꯟꯅ ꯈꯪꯒꯅꯤ ꯫
ꯃꯥꯅ ꯕꯣꯔ ꯄꯤꯕꯤꯔꯗꯤꯀꯣ__
ꯑꯗꯨꯃꯥꯏꯅ ꯊꯥꯔꯗꯤ ꯍꯧꯔꯦꯟꯗꯤ ꯔꯤꯖꯜ ꯊꯣꯛꯄ ꯃꯇꯝꯗꯗꯤ ꯏꯆꯥꯅꯨꯄꯤ꯫ ꯇꯧꯔꯦꯗ ꯑꯁ ꯅꯪ ꯗꯤꯁꯤ ꯃꯆꯥꯒꯨꯝꯕ__ ꯄꯥꯏꯔꯒ ꯍꯧꯖꯤꯛꯇꯤ ꯏ ꯑꯦꯍ__ ꯇꯥꯎꯟꯗ ꯂꯩꯔꯤ ꯀꯥꯏꯅꯀꯣ꯫
ꯑꯦ ꯗꯨ ꯇꯥꯔꯦ꯫
ꯑꯗꯨ ꯃꯇꯝꯗꯗꯤ ꯅꯨꯄꯥ ꯃꯁꯛ ꯐꯖꯕ ꯑꯩꯈꯣꯏꯗꯣ__ ꯉꯥꯎ ꯉꯥꯎꯕꯣꯏꯗꯣ ꯑꯁ ꯏꯆꯥꯅꯨꯄꯤꯁꯦ ꯂꯨꯍꯣꯡꯒꯦ ꯀꯥꯏꯅꯀꯣ꯫ ꯂꯥꯛꯀꯅꯦꯕ __
ꯑꯆꯧꯕ ꯈꯣꯏꯁꯨ ꯂꯥꯛꯀꯅꯤ꯫ ꯑꯄꯤꯛꯄ ꯈꯣꯏꯁꯨ ꯂꯥꯛꯀꯅꯤ ꯌꯥꯝ ꯌꯥꯝ ꯆꯥꯎꯕ ꯈꯣꯏꯁꯨ ꯂꯥꯛꯀꯅꯤ ꯑꯗꯨꯒꯤ ꯅꯪꯅ ꯃꯁꯜ ꯑꯆꯧꯕ꯫ ꯕꯨꯁꯨ ꯂꯥꯛꯀꯅꯤ ꯌꯥꯝ ꯀꯪꯕ ꯅꯨꯄꯥꯁꯨ ꯂꯥꯛꯀꯅꯤ꯫ ꯅꯪꯡꯅ ꯈꯂꯣ꯫ ꯅꯪ ꯅꯪꯅ ꯀꯔꯝꯕ ꯄꯥꯝꯕ꯭ꯔꯥ ꯑꯆꯧꯕꯅ ꯄꯥꯝꯕꯔꯥ ꯑꯋꯥꯡꯕꯅ ꯄꯥꯝꯕ꯭ꯔꯥ ꯅꯦꯝꯕꯅ ꯄꯥꯝꯕ꯭ꯔꯥ꯫ ꯌꯥꯝ ꯀꯪꯂꯒ ꯄꯤꯛꯇ꯭ꯔꯨꯕ ꯑꯃꯁꯨ ꯂꯥꯛꯀꯅꯤ ꯑꯗꯨꯗꯨ ꯅꯪ ꯄꯥꯝꯂꯀꯣ꯫
ꯄꯤꯛꯇ꯭ꯔꯨ ꯑꯁꯤꯗꯤ꯫ ꯇꯣꯑꯣꯗ ꯑꯍ-ꯍ-ꯍ-ꯍ-ꯎꯝ꯫
ꯅꯣꯏ꯫ ꯅꯪꯗꯤ ꯀꯩꯅꯣꯒꯤ ꯌꯥꯝ ꯊꯦꯡꯉꯤꯅꯦ ꯍꯧꯖꯤꯛ ꯄꯨꯡ ꯕꯣꯔꯣ ꯇꯥꯗꯧꯕꯅꯤꯅꯦ꯫ ꯏꯂꯚꯦꯟ ꯏꯂꯚꯦꯟ ꯊꯥꯔꯇꯤꯟ ꯑꯣꯏꯔꯦ ꯂꯣ ꯈꯨ ꯑꯥ ꯂꯣ ꯈꯨꯕ꯭ꯔꯨ
ꯎꯍꯨꯝ
ꯃꯣꯔꯣꯛ ꯆꯤꯂꯤ ꯄꯥꯎꯗ꯭ꯔꯒꯨꯝꯕ ꯄꯥꯏꯕ꯭ꯔꯥ
ꯄꯥꯏꯌꯦ ꯍꯣꯏ
ꯑꯗꯨ ꯑꯗꯨ ꯑꯗꯨꯒꯤ ꯃꯥꯜꯂꯦ
ꯎꯝ ꯑꯗꯨꯒꯤꯅꯦ
ꯆꯤꯂꯤ ꯄꯥꯎꯗꯔꯗꯤ ꯌꯥꯝ ꯆꯥꯔꯅꯨ ꯄꯨꯛ ꯁꯣꯛꯀꯅꯤ
ꯎꯝ ꯑꯗꯨꯅꯦ ꯑꯁ ꯑꯩꯈꯣꯏꯗꯣ ꯁꯟꯗꯦ ꯑꯣꯏꯕꯅꯤꯅ ꯈꯔ ꯃꯇꯝꯗꯣ ꯀꯩꯊꯣꯛꯀꯦꯅ
ꯑ
ꯅꯪꯅꯤ ꯀꯅꯥ ꯀꯅꯥꯒ ꯂꯩꯕꯨꯔꯣ
ꯑꯩꯗꯤ ꯏꯅꯥꯎ ꯅꯨꯨꯄꯥ ꯃꯥꯁꯨ ꯏꯃꯥꯁꯨ ꯀꯩꯅꯣꯒꯤ ꯑꯦꯛꯖꯥꯝ ꯊꯥꯒꯦꯅꯀꯣ ꯀꯣꯆꯤꯡ ꯂꯧꯔꯒ ꯂꯩꯕ
ꯑꯣ ꯑꯣ
ꯑꯗꯨꯒꯤ ꯆꯥꯛ ꯊꯣꯡꯕ ꯂꯥꯛꯄꯅꯤ ꯍꯥꯏꯗꯤ
ꯑꯣ ꯀꯔꯤ ꯀꯣꯆꯤꯡꯅꯣ ꯃꯥꯒꯤꯗꯣ
ꯃꯥ ꯃꯥꯗꯤ ꯀꯣꯆꯤꯡꯕꯨꯗꯤ ꯂꯣꯏꯔꯦ ꯂꯣꯏꯅꯃꯛ ꯀꯩꯅꯣꯒꯤ ꯖꯤ ꯑꯦꯐ ꯁꯤꯁꯨ ꯂꯣꯏꯔꯦ ꯃꯦꯠꯁ ꯏꯁꯄꯦꯁꯦꯜ ꯀꯣꯆꯤꯡꯁꯨ ꯂꯣꯏꯔꯦ ꯑꯗꯨꯒꯤ ꯃꯥꯅ ꯍꯧꯖꯤꯛ ꯁꯥꯒꯅ ꯂꯩꯕꯗꯣ
ꯃꯥ ꯀꯗꯥꯏꯗꯒꯤ ꯂꯧꯎꯔꯥ
ꯃꯥꯁꯦ ꯐꯣꯔ ꯄꯤꯂꯔ
ꯍꯀꯤꯂꯦ
ꯎꯝ
ꯑꯣ
ꯑ ꯍꯧꯖꯤꯛꯅ ꯖꯤ ꯑꯦꯁꯒꯨꯝꯕ ꯀꯣ ꯖꯤ ꯑꯦꯁꯀ ꯔꯤꯖꯅꯤꯡꯒꯨꯝꯕ ꯑꯃꯈꯛ ꯂꯧꯒꯅꯤ ꯍꯥꯏꯌꯦ
ꯑꯣ ꯑꯣ ꯑꯩꯈꯣꯏꯅꯗꯤ ꯖꯦꯞꯁꯤ ꯍꯧꯖꯤꯛ ꯑꯦꯄ꯭ꯔꯤꯜꯗꯒꯤ ꯍꯧꯕ ꯑꯩꯈꯣꯏꯒꯤ ꯄꯦꯟꯠꯁ ꯕꯦꯠꯁꯇꯣ
ꯑꯆꯥ ꯑꯠꯆꯥ
ꯅꯣꯏꯌꯦ
ꯖꯦꯛꯁꯤꯁꯨ ꯐꯖꯅ ꯂꯧꯔꯣ ꯑꯗꯨꯒꯤ ꯂꯧꯔꯗꯤ ꯑꯦꯛꯖꯥꯝ ꯃꯆꯥ ꯃꯆꯥꯒꯨꯝꯕ ꯑꯦꯁ ꯑꯦꯁ ꯁꯤꯒꯨꯝꯕ ꯀꯣ ꯊꯥꯕ ꯌꯥꯏꯕ ꯑꯗꯨꯗꯤ ꯃꯥꯏ ꯄꯥꯔꯛꯀꯅꯤ ꯅꯨꯄꯤꯒꯤ ꯅꯨꯄꯤꯒꯤꯁꯨ ꯖꯤꯗꯤ ꯇꯧꯕ ꯌꯥꯏꯅꯦ ꯖꯦꯅꯔꯦꯜ ꯗ꯭ꯌꯨꯇꯤꯁ ꯀꯩꯅꯣꯒꯤꯁꯤ
ꯍꯣꯏ ꯑꯥ ꯇꯧꯕꯤ ꯌꯥꯏꯌꯦ
ꯑꯗꯨꯏꯒꯤꯁꯨ ꯁꯤ ꯄꯤ ꯑꯣꯁꯨ ꯇꯧꯕ ꯌꯥꯏ ꯂꯣꯏꯅꯃꯛ ꯇꯧꯕꯦ ꯁꯦꯟꯇ꯭ꯔꯦꯜꯒꯤ ꯇꯧꯔꯅꯣ ꯏꯁꯇꯦꯠ ꯏꯁꯇꯦꯠ ꯏꯁꯇꯦꯠꯀꯤꯗꯤ ꯇꯧꯔꯅꯣ ꯄꯩꯁꯥ ꯌꯥꯝ ꯆꯪꯉꯅꯤꯕ
ꯍꯣꯏ ꯑꯗꯨꯅꯦ ꯑꯁꯇꯒꯤꯗꯤ ꯇꯥꯏꯅꯂꯦ
ꯄꯩꯁꯥ ꯀꯩꯅꯣ ꯏꯁꯇꯦꯠ ꯀꯗꯤ ꯑꯁ ꯄꯩꯁꯥ ꯌꯥꯝ ꯍꯥꯡꯉꯛꯀꯅꯤ ꯑꯩꯈꯣꯏꯅ ꯍꯦꯛ ꯊꯣꯛꯄ ꯃꯇꯝꯗꯁꯨ ꯄꯩꯁꯥ ꯌꯥꯝ ꯌꯥꯝ ꯍꯥꯡꯂꯛꯀꯅꯤ ꯑꯩꯈꯣꯏ ꯄꯤꯕ ꯉꯝꯔꯣꯏꯕ
ꯎꯝ ꯑꯗꯣ ꯁꯤ ꯅꯪꯒꯤ ꯅꯅꯥ ꯐꯣꯔ ꯄꯤꯂꯔꯗꯨ ꯇꯝꯕꯗꯣ ꯅꯨꯡꯉꯥꯏꯌꯦ ꯍꯥꯏꯕ꯭ꯔꯣ
ꯑꯣ ꯃꯣꯏꯗꯤ ꯀꯩꯅꯣꯒꯤ ꯏꯕꯦꯝꯍꯜ ꯑꯥꯏ ꯑꯦ ꯑꯦꯁꯀꯤ ꯑꯣꯖꯥ ꯉꯥꯛꯇꯅꯤ ꯃꯣꯏꯅ ꯑꯗꯨꯗꯣ ꯐꯣꯔꯃꯔ ꯐꯣꯔꯃꯔ ꯏꯕꯦꯝꯍꯜ ꯑꯥꯏ ꯑꯦ ꯑꯦꯁꯀꯤ ꯎꯖꯥ ꯉꯥꯛꯇꯅꯤ
ꯑꯣ ꯑꯩꯈꯣꯏ ꯑꯩꯅꯗꯤ ꯏꯕꯦꯝ ꯍꯥꯎꯗ ꯂꯧꯕ
ꯏꯕꯦꯝ ꯍꯥꯎ ꯀꯩꯅꯣ ꯁꯤꯁꯦ ꯃꯈꯥꯗꯅ ꯃꯊꯛꯇꯔꯣ
ꯁꯤ ꯆꯤꯡꯃꯩꯔꯣꯡꯒꯤꯗꯣ ꯑꯍꯨꯝ ꯂꯩꯏꯕꯅꯦ ꯆꯤꯡꯃꯩꯔꯣꯡꯒꯤ ꯊꯥꯡꯃꯩꯕꯟꯒꯤ ꯑꯗꯨꯒ ꯀꯩꯁꯥꯝꯄꯥꯗ ꯑꯃ ꯂꯩꯌꯦꯅ
ꯖꯤ ꯑꯦꯐ ꯁꯤꯗꯤ ꯏꯅꯥꯎꯅꯨꯄꯥꯁꯨ ꯀꯩꯅꯣꯒꯤ ꯑꯗꯨ ꯑꯗꯨ ꯃꯈꯥꯔꯣꯝꯗ ꯂꯧꯕꯅꯤ
ꯑ
ꯑꯗꯨꯒ ꯂꯧꯔꯒ ꯃꯥꯅ ꯃꯦꯠꯁ ꯀꯩꯅꯣꯒꯤ ꯃꯦꯠꯁꯄꯦꯁꯦꯜ